ꯍꯠ
ꯑꯧ
ꯀꯩꯗꯧꯔꯝꯃꯤꯅꯣ
ꯑꯁ ꯑꯩ ꯑꯩ ꯍꯧꯖꯤꯛꯇꯥ ꯀꯣ
ꯑꯥ
ꯇꯨ ꯇꯨꯝ ꯍꯧꯒꯠꯇꯥꯔꯤꯕ
ꯑꯦ ꯇꯜꯂꯦꯍꯦ
ꯂꯣꯏꯔꯦꯍꯦ ꯉꯟꯅ ꯍꯧꯒꯠꯄꯒꯤꯀꯣ
ꯑꯍꯥ
ꯑꯩ ꯇꯨꯝꯕꯗꯣ ꯍꯧꯖꯤꯛ ꯇꯨꯝꯕꯗꯣ ꯅꯨꯡꯊꯤꯟꯗꯥ ꯇꯨꯝꯕꯗꯣ ꯑꯍꯨꯝꯂꯛ ꯁꯨꯔꯦꯕ ꯇꯨꯝꯕ ꯗꯣ ꯑꯂꯥꯔꯝ ꯑꯃꯨꯛ ꯊꯝꯕ ꯑꯗꯨꯒꯥ ꯑꯃꯨꯛ ꯃꯨꯠꯊꯠꯂꯒꯥ ꯑꯃꯨꯛ ꯇꯨꯝꯕ
ꯌꯥꯗꯦ ꯑꯩꯈꯣꯏꯒꯤꯀꯥꯗꯣ ꯅꯨꯡꯁꯥ ꯍꯦꯛ ꯊꯣꯛꯑꯕ ꯆꯪꯉꯦꯕ ꯀꯥꯗ
ꯑꯥ ꯑꯣ
ꯊꯣꯡꯅꯥꯎꯗ ꯆꯪꯕꯒꯤꯀꯣ ꯑꯩꯗꯤ ꯉꯔꯥꯡꯁꯨ ꯅꯨꯡꯁꯥ ꯆꯪꯕꯗꯣ ꯄꯨꯡꯗꯣ ꯌꯥꯝ ꯊꯦꯡꯕ ꯃꯥꯜꯂꯦ ꯍꯥꯏꯔꯒ ꯇꯨꯝ ꯑꯩ ꯍꯧꯒꯠꯄꯅꯦꯕꯀꯣ
ꯑ
ꯑꯗꯨꯒ ꯌꯦꯡꯕ ꯀꯥꯟꯗ ꯁꯤꯛꯁ ꯐꯥꯎ ꯇꯥꯗ꯭ꯔꯤꯑꯦꯕ
ꯉꯁꯤꯗꯤ ꯅꯨꯡꯁꯥ ꯌꯥꯝ ꯉꯟꯅ ꯁꯥꯔꯝꯃꯦ ꯉꯁꯥꯏ ꯑꯩꯈꯣꯏ ꯁꯤꯗ ꯇꯨꯝ ꯍꯧꯒꯠꯂꯛꯄꯗ
ꯑꯥ
ꯑ ꯍꯧꯖꯤꯛꯇꯤ ꯈꯔ ꯐꯈꯔꯦ ꯑꯁ ꯑꯌꯨꯛꯇꯣ ꯅꯨꯡꯁꯥ ꯈꯨꯠꯁꯥ ꯑꯃꯅꯦ ꯉꯟꯅ ꯉꯟꯅ ꯊꯣꯛꯑꯒ ꯅꯨꯃꯤꯠ
ꯑꯗꯨꯒ ꯏꯁ ꯃꯔꯛ ꯃꯔꯛꯇ ꯅꯣꯡ ꯑꯃꯨꯛ ꯆꯨꯔꯛꯄꯀꯣ
ꯑꯗꯨꯅꯦ ꯑꯁ ꯍꯧꯖꯤꯛꯀꯥꯟ ꯋꯦꯗꯔꯁꯦ
ꯑꯗꯨꯅꯦ
ꯅꯨꯡꯁꯥ ꯈꯪꯁꯥ ꯁꯥꯔꯝꯃꯒ ꯑꯃꯨꯛ ꯅꯣꯡ ꯑꯃꯨꯛ ꯆꯨꯏ
ꯋꯦꯗꯔꯁꯦ ꯐꯖꯅ ꯑꯩꯉꯣꯟ ꯑꯩꯈꯣꯏꯕꯨ ꯑꯣꯠꯄꯤꯔꯦ ꯍꯥꯏꯇꯥꯔꯦꯅꯦ ꯊꯕꯛ ꯆꯠꯀꯦ ꯇꯧꯔꯒꯀꯣ ꯄꯥꯟꯊꯣꯛꯀꯦ ꯇꯧꯔꯒ ꯑꯃꯨꯛ ꯅꯣꯡ ꯆꯨꯔꯛꯄ
ꯀꯩꯁꯨ ꯇꯧꯔꯒꯅ ꯑꯗꯨꯝ ꯄꯨꯛꯁꯥ ꯁꯥꯔ ꯂꯩ
ꯑꯗꯨꯅꯦ ꯑꯁ ꯀꯩꯗꯧꯔꯤꯅꯣ ꯅꯪꯗꯤ
ꯐꯤ ꯁꯥꯔꯝꯕꯅꯦ ꯑꯃꯨꯛ ꯆꯪꯉꯛꯑꯦ
ꯑꯣ
ꯂꯥꯏꯔꯤꯛ ꯄꯥꯒꯦ ꯇꯧꯕꯅꯦ ꯀꯩꯗꯩ ꯄꯥꯗꯣꯏꯅꯣ ꯈꯪꯗ꯭ꯔꯦ
ꯄꯥꯗꯦꯗ ꯑꯩꯈꯣꯢꯗꯤ ꯐꯤ ꯁꯥꯕꯗꯣ ꯀꯩꯅꯣ ꯐꯅꯦꯛꯔꯥ ꯀꯔꯤꯔꯥ
ꯐꯤ ꯎꯝ ꯔꯥꯅꯤ ꯐꯤ ꯏꯟꯕꯒꯤ ꯑꯩꯈꯣꯏꯒꯤ ꯂꯨ ꯍꯣꯡꯕꯗꯒꯨꯝꯕ ꯏꯟꯕꯗꯣ ꯑꯄꯥꯕ ꯑꯃ ꯑꯗꯨ ꯑꯗꯨꯗꯣ ꯁꯥꯏ ꯆꯦꯍꯣꯏ ꯐꯤ ꯁꯥꯕ꯭ꯔꯣ ꯌꯨꯝꯗ ꯂꯩꯕꯗ
ꯑꯁ ꯁꯥ ꯃꯔꯛ ꯃꯔꯛꯇ ꯁꯥꯏ ꯑꯗꯨ ꯑꯣꯏꯔꯁꯨ ꯄꯥꯛ ꯁꯥꯗꯦꯗ
ꯎꯝ ꯈ꯭ꯋꯥꯡꯗ ꯇꯧꯔꯒ ꯁꯥꯕꯗꯨꯔꯣ
ꯎꯝ ꯎꯝ ꯍꯣꯏ ꯁꯥꯅꯤꯉꯥꯏ ꯃꯇꯝꯗꯣ ꯍꯣꯏ ꯐꯅꯦꯛꯁꯨ ꯑꯗꯨꯒ ꯐꯅꯦꯛ ꯃꯆꯥ ꯐꯅꯦꯛ ꯅꯠꯇꯕ ꯐꯤ ꯃꯆꯥ ꯀꯩꯅꯣ ꯇꯧꯕꯗꯣ
ꯑꯣ ꯅꯨꯄꯤꯒꯤꯗꯨꯔꯣ
ꯍꯣꯏ ꯍꯣꯏ ꯑꯗꯨꯒꯨꯝꯕꯁꯨ ꯁꯥꯏꯑꯕ
ꯑꯗꯨꯝ ꯁꯥꯕ ꯍꯩꯕ꯭ꯔꯥ
ꯑꯁ ꯀꯥꯎ ꯒ꯭ꯔꯦꯗ ꯀꯥꯎꯒꯜꯂꯦꯗ ꯐꯤꯗꯣ ꯅꯨꯡꯇꯤꯒꯤ ꯑꯗꯨꯝ ꯀꯩꯅꯣ ꯊꯥꯒꯤ ꯈꯨꯗꯤꯡꯒꯤ ꯁꯥꯗꯕꯅꯤꯅꯀꯣ ꯃꯔꯛ ꯃꯔꯛꯇ ꯌꯨꯝ ꯂꯥꯛꯄ ꯃꯇꯝꯗ ꯁꯨꯇꯤ ꯂꯩꯕ ꯃꯇꯝꯗꯅꯦꯕ ꯁꯥꯕꯗꯣ ꯑꯩꯈꯣꯏꯗꯣ
ꯑꯨꯝ
ꯑꯗꯨꯒꯤ ꯏꯁ ꯀꯥꯎꯈ꯭ꯔꯦꯗ
ꯌꯣꯟꯅꯕꯒꯤ ꯑꯣꯏꯅ ꯑꯨꯝ ꯌꯣꯟꯅꯕꯒꯤ ꯑꯣꯏꯅ ꯁꯥꯕꯔ ꯑꯣ ꯏꯪꯅꯕꯩ ꯁꯨꯝ ꯑꯝ
ꯑꯩꯈꯣꯏꯗꯣ ꯌꯣꯟꯊꯣꯛꯅꯤꯉꯥꯏ ꯀꯩꯅꯣ ꯁꯨꯗꯦꯕ ꯍꯥꯏꯗꯤ ꯏꯆꯦ ꯏꯆꯦꯒ ꯅꯨꯄꯤ ꯌꯥꯝꯕꯅꯤꯅꯀꯣ
ꯑꯥ
ꯑꯗꯨꯒꯤ ꯃꯤ ꯑꯃꯝ ꯑꯃꯝꯒꯤ ꯀꯩꯅꯣ ꯐꯅꯦꯛꯒ ꯐꯤꯗꯣ ꯑꯥ ꯀꯔꯤ ꯍꯥꯏꯕ꯭ꯔꯣ ꯃꯈꯜ ꯃꯈꯜ ꯂꯩꯗꯅ
ꯑꯥ
ꯑꯗꯨꯒ ꯑꯗꯨ ꯁꯨꯗ꯭ꯔꯗꯤ ꯅꯨꯡꯉꯥꯏꯇꯦꯕ
ꯑꯣ ꯑꯣ ꯑꯗꯨꯝ ꯂꯨꯍꯣꯡꯕꯒꯤ ꯑꯣꯏꯅ ꯍꯥꯞꯄꯒꯤꯔꯣ ꯅꯠꯇ꯭ꯔꯒꯅ ꯁꯨꯝ ꯏꯟꯄꯒꯤ ꯑꯣꯏꯅꯔꯥ
ꯁꯨꯝ ꯏꯟꯕ ꯑꯩꯈꯣꯏꯕꯨ ꯑꯩꯈꯣꯏꯗꯤ ꯂꯨꯍꯣꯡꯕ ꯃꯇꯝꯗ ꯑꯁꯤ ꯏꯟꯗꯣꯏ ꯑꯁꯤ ꯁꯦꯠꯇꯣꯏꯅꯦ ꯑꯗꯨꯒꯨꯝꯕꯗꯤ ꯂꯩꯇꯦ
ꯑꯥ
ꯑꯗꯣ ꯑꯩꯈꯣꯏꯅ ꯀꯩꯅꯣ ꯈꯔ ꯏꯆꯝ ꯆꯝꯕꯅ ꯑꯗꯨꯝ ꯀꯩꯅꯣ ꯃꯇꯝꯗ ꯍꯣꯏ ꯂꯣꯏꯅꯗꯤ ꯁꯦꯠꯄꯗꯤ ꯌꯥꯏꯑꯦ ꯑꯗꯨ ꯑꯣꯏꯔꯁꯨ ꯑꯥ ꯀꯩꯅꯣ ꯐꯅꯦ ꯑꯥ ꯐꯅꯦꯛ ꯍꯧꯖꯤꯛ ꯑꯣꯟꯂꯥꯏꯟꯗ ꯌꯥꯝ ꯔꯦꯟ ꯇꯧꯅꯕꯗꯣ ꯑꯩꯈꯣꯏꯒꯤ ꯐꯅꯦꯛꯒ ꯐꯤ ꯑꯗꯨꯒꯨꯝꯕꯗꯤ ꯍꯣꯏ ꯐꯪꯁꯟ ꯑꯆꯥꯎꯕ ꯑꯗꯨ ꯃꯇꯝꯗꯗꯤ ꯁꯦꯠꯂꯦꯕ
ꯌꯥꯝꯅ ꯇꯥꯡꯕ ꯃꯥꯜꯂꯤꯀꯣ ꯑꯗꯨꯗꯣ
ꯍꯣꯏ ꯇꯥꯡꯕꯅꯦ ꯑꯗꯨꯒꯨꯝꯕ ꯁꯥꯕꯗꯣ ꯈꯔ ꯌꯥꯝ ꯂꯨꯑꯦꯕ ꯀꯔꯤꯔꯥ ꯎꯝ ꯄꯦꯇꯥꯟ ꯌꯥꯝ ꯂꯩꯕꯗꯣ ꯕꯤꯍꯤ ꯁꯦꯞꯁꯨ ꯂꯩꯕ ꯑꯗꯨꯒꯨꯝꯕꯗꯣ ꯌꯥꯝ ꯂꯨꯑꯦꯕ ꯑꯗꯨꯒꯤ
ꯅꯣꯏ ꯃꯈꯜ ꯃꯈꯜꯒ ꯃꯌꯥꯝ ꯍꯛꯑꯒ ꯁꯥꯏ
ꯎꯝ
ꯂꯤꯛ ꯂꯤꯛꯀꯤ ꯃꯑꯣꯡꯗ ꯍꯛꯄꯁꯨ ꯑꯩ ꯊꯦꯡꯅꯔꯦ ꯂꯤꯛ ꯂꯤꯛꯀꯤ ꯑꯗꯨꯒꯤ ꯗꯤꯖꯥꯏꯟꯗꯒꯤ ꯏꯟꯁꯄꯥꯏꯔ ꯇꯧꯔꯒ ꯁꯥꯕꯒꯨꯝꯕ ꯀꯣ
ꯑꯣ ꯑꯣ
ꯑꯗꯨ ꯎꯝ ꯆꯦꯍꯣꯏꯒꯤ ꯑꯃ ꯀꯣꯛꯇ ꯍꯥꯞꯄꯗꯣ ꯑꯗꯨꯝ ꯀꯩꯅꯣ ꯑꯗꯨꯒꯤꯗꯣ ꯎꯝ ꯑꯗꯨ ꯀꯩ ꯀꯧꯒꯦ ꯑꯗꯨ ꯀꯩꯅꯣꯒꯤ ꯎꯆꯦꯛꯀꯤ ꯀꯩꯅꯣꯔ ꯑꯥ ꯃꯣꯏꯒꯤ ꯃꯇꯨꯒꯨꯝꯕ ꯍꯥꯏꯒꯗ꯭ꯔꯥ ꯑꯗꯨꯗꯒꯤ ꯏꯟꯁꯄꯥꯌꯔ ꯇꯧꯕ꯭ꯔꯥ
ꯍꯣꯏ ꯃꯥꯒꯤ ꯀꯩꯅꯣ ꯐꯤꯗꯥꯔ ꯍꯥꯏꯕ꯭ꯔꯥ
ꯎꯝ ꯎꯝ
ꯑꯗꯨꯗꯒꯤ ꯇꯧꯊꯣꯛꯄ ꯃꯥꯜꯂꯦ
ꯑꯣ ꯑꯗꯨꯗꯣ ꯑꯗꯨꯝ ꯌꯨꯝ ꯈꯨꯗꯤꯡꯒꯤ ꯂꯩꯕ꯭ꯔꯣ ꯅꯠꯇ꯭ꯔ ꯍꯥꯏꯗꯤ ꯑꯃꯃꯝ ꯑꯗꯨꯝ ꯊꯝꯅꯕ꯭ꯔꯣ ꯑꯗꯨꯝ ꯍꯔꯥꯎ ꯀꯨꯝꯍꯩꯒꯨꯝꯕꯗ ꯇꯧꯅꯕ ꯅꯠꯇ꯭ꯔꯒꯅ ꯑꯗꯨꯝ ꯋꯥꯏꯔꯒ ꯇꯧꯕ꯭ꯔꯥ ꯖꯒꯣꯏꯒꯨꯝꯕ ꯁꯥꯔꯝꯗꯥꯏꯗ
ꯐꯪꯗꯦ ꯑꯗꯨ ꯎꯝ ꯑꯗꯨ ꯐꯤꯔꯣꯜ ꯖꯒꯣꯏ ꯁꯥꯅꯤꯡꯉꯥꯏ ꯐꯤꯔꯣꯜꯒꯨꯝꯕ ꯕ꯭ꯂꯥꯎꯁꯒꯨꯝꯕ ꯈꯥꯔꯗꯤ ꯀꯩꯅꯣ ꯑꯥ ꯀꯔꯤ ꯍꯥꯏꯕ꯭ꯔꯥ ꯒ꯭ꯔꯨꯞ ꯒ꯭ꯔꯨꯞ ꯂꯩꯌꯦꯕꯀꯣ
ꯎꯝ ꯑꯥ
ꯅꯨꯄꯤ ꯅꯨꯄꯤꯁꯤꯡꯒꯤ ꯒ꯭ꯔꯨꯞ ꯑꯃ ꯂꯩ ꯑꯗꯨ ꯃꯣꯏꯅ ꯁꯦꯀꯦꯇ꯭ꯔꯤꯅꯔꯥ ꯄꯥꯏꯕꯅꯦꯕ ꯑꯗꯨꯒ ꯑꯁꯤ ꯀꯣꯛꯇ ꯍꯥꯞꯄꯗꯨꯗꯤ ꯑꯩꯈꯣꯏꯅ ꯑꯗꯨꯝ ꯁꯦꯝꯖꯤꯟꯕꯅꯦꯗ ꯍꯥꯏꯗꯤ ꯑꯣꯔꯤꯖꯤꯅꯦꯜꯗꯣ ꯂꯩꯇ꯭ꯔꯦꯕ ꯍꯧꯖꯤꯛꯇꯤ
ꯑꯥ
ꯑꯗꯨꯒꯤ ꯆꯦꯗꯣ ꯀꯛꯑꯒ ꯌꯦꯛꯂꯅꯤꯗꯅ ꯑꯗꯨꯒ ꯃꯆꯨ ꯑꯃꯨꯛ ꯊꯥꯕꯅꯦꯕ
ꯑꯣ ꯑꯣ
ꯌꯥꯝ ꯂꯥꯏꯕꯅꯤꯗ ꯑꯗꯨꯗꯤ
ꯁꯅꯥ ꯗꯨꯗꯤ ꯑꯗꯨꯝ ꯆꯦ ꯍꯣꯏꯅ ꯁꯥꯕ꯭ꯔꯥ ꯑꯗꯨꯝ ꯅꯠꯇ꯭ꯔꯒꯅ ꯁꯥꯟꯅꯕ ꯃꯤ ꯂꯩꯕ꯭ꯔꯥ ꯇꯣꯉꯥꯟꯅ
ꯀꯔꯤꯔꯣ
ꯏꯌꯥꯔꯤꯡ
ꯑꯣ ꯑꯣ ꯑꯣ ꯁꯥꯕꯅꯦ ꯍꯣꯏ
ꯑꯣ
ꯃꯤ ꯑꯗꯨꯝ ꯍꯩꯔꯗꯤ ꯑꯩꯈꯣꯏꯁꯨ ꯍꯩꯔꯗꯤ ꯑꯗꯨꯝ ꯁꯥꯕ ꯌꯥꯏꯗ ꯍꯥꯏꯗꯤ ꯂꯤꯛꯀꯤ ꯀꯩꯅꯣꯗꯣ ꯃꯔꯨ ꯍꯥꯏꯕ꯭ꯔꯥ ꯀꯔꯤꯔ
ꯑꯩꯈꯣꯏꯒꯤꯗꯗꯤ ꯆꯔꯤꯛ ꯍꯥꯏ ꯑꯗꯨꯝ ꯃꯔꯨ ꯃꯔꯨꯗꯣ ꯑ
ꯗꯨ ꯂꯧꯔꯒ ꯑꯗꯨꯝ ꯁꯥꯕ ꯌꯥꯏꯗ
ꯑꯣ ꯑꯣ ꯇꯥꯡꯉꯤꯀꯣ ꯑꯗꯨꯒꯨꯝꯕ ꯌꯥꯝ ꯌꯣꯟꯕꯗꯣ ꯑꯁꯦꯡꯕꯗꯗꯤ ꯎꯝ
ꯗꯤꯖꯥꯏꯟ ꯗꯤꯖꯥꯏꯟ ꯃꯆꯨ ꯃꯆꯨ ꯍꯥꯞꯄꯒꯤꯀꯣ ꯐꯅꯦꯛꯀ ꯃꯥꯟ ꯍꯟꯗꯣꯏꯅꯦꯕꯀꯣ ꯄꯦꯇꯥꯟꯗꯣ ꯗꯤꯖꯥꯏꯟꯗꯣ ꯈꯥꯔꯗꯤ ꯂꯨꯕ ꯃꯥꯜꯂꯦ ꯑꯗꯨꯒꯨꯝꯕꯗꯣ ꯅꯨꯄꯥꯒꯤꯗꯤ ꯈꯥꯔ ꯂꯥꯏꯕ ꯃꯥꯜꯂꯦ ꯏꯃꯥꯟ ꯏꯃꯥꯟꯅꯕꯤ ꯑꯃ ꯁꯦꯝꯃꯦꯕꯀꯣ ꯅꯨꯄꯥꯒꯤꯁꯦ
ꯑꯥ ꯅꯨꯄꯤꯒꯤꯗꯤ ꯁꯦꯝꯗꯕ꯭ꯔꯣ
ꯅꯨꯄꯤꯒꯤꯗꯤ ꯁꯦꯝꯕ ꯍꯩꯇꯦ ꯃꯥꯗꯣ ꯅꯨꯄꯥꯒꯤ ꯈꯛꯇꯅꯦꯕ
ꯑꯣ ꯂꯨꯕ꯭ꯔꯥ ꯑꯗꯨ ꯑꯗꯨꯝ ꯁꯥꯕꯗꯣ
ꯅꯨꯄꯥꯒꯤꯗꯨꯗꯤ ꯂꯥꯏꯌꯦꯗ ꯅꯨꯄꯤꯒꯤꯗꯤ ꯈꯪ ꯈꯪꯗ꯭ꯔꯦꯀꯣ ꯅꯨꯄꯤꯒꯤꯗꯤ ꯈꯥꯔ ꯂꯨꯗꯧ ꯃꯥꯜꯂꯦ ꯍꯥꯏꯗꯤ ꯃꯆꯨ ꯑꯃ ꯍꯥꯞꯀꯅꯤ ꯍꯣꯏ ꯑꯗꯨꯒꯤ ꯂꯨꯗꯦ ꯑꯩꯈꯣꯏꯁꯨ ꯑꯗꯨꯝ ꯁꯥꯕ ꯍꯩꯇꯕꯅꯤꯅ ꯃꯤꯉꯣꯟꯗꯒꯤ ꯑꯗꯨꯝ ꯂꯩꯔꯤꯅꯦ ꯄꯩꯁꯥ ꯄꯤꯔꯒ
ꯍꯥ ꯍꯥ ꯑꯗꯨꯗꯤ ꯑꯗꯨꯝ ꯑꯥ ꯑꯗꯨꯋꯥꯏꯗ ꯆꯦ ꯍꯣꯏꯒꯤꯅꯦ ꯌꯨꯝ ꯃꯅꯥꯛꯀꯨꯝꯕꯗ ꯑꯗꯨꯝ ꯌꯣꯟꯕ꯭ꯔꯥ ꯑꯗꯨꯝ ꯅꯠꯇ꯭ꯔꯒꯅ ꯀꯩꯊꯦꯜꯒꯨꯝꯕꯗꯩ ꯆꯠꯂꯒ ꯂꯩꯕ꯭ꯔꯥ
ꯀꯩꯊꯦꯜꯒꯨꯝ ꯑꯥ ꯑꯗꯨ ꯂꯤꯛꯀꯨꯝꯕꯁꯦ
ꯎꯝ
ꯑꯥ ꯀꯩꯅꯣ ꯇꯧꯋꯦ ꯑꯩꯈꯣꯏꯁꯦ ꯃꯔꯨꯞ ꯇꯧꯋꯦꯕꯀꯣ ꯃꯔꯨꯞꯇꯣ
ꯍꯥ
ꯐꯅꯦꯛ ꯃꯔꯨꯞꯒꯨꯝꯕ ꯀ ꯂꯤꯛ ꯃꯔꯨꯞꯒꯨꯝꯕ ꯌꯥꯎꯕꯗ ꯗꯨꯝ ꯃꯣꯏꯗꯣ ꯁꯥꯍꯟꯕꯅꯦꯕ ꯅꯨ ꯃꯤ ꯑꯃꯕꯨꯀꯣ ꯑꯗꯨꯒ ꯄꯩꯁꯥ ꯂꯣꯏ ꯇꯨꯡꯁꯤꯜꯂꯒ ꯀ꯭ꯔꯤ ꯍꯥꯏꯕ꯭ꯔꯥ ꯑꯃꯨꯛ ꯊꯣꯛꯄꯗꯣ ꯀꯃꯥꯏꯟ ꯇꯧ
ꯌꯨꯝꯗ ꯆꯠꯂꯣꯏꯗ꯭ꯔꯣ ꯆꯦ ꯆꯠꯄ ꯌꯥꯗ꯭ꯔꯤꯕ
ꯆꯠꯄꯗꯤ ꯌꯥꯏꯌꯦ ꯑꯗꯣ ꯑꯁ ꯈꯪꯗꯦꯅꯦ ꯌꯨꯝ ꯂꯥꯛꯑꯁꯨ ꯊꯕꯛ ꯇꯧꯗꯕꯅꯤꯅ ꯂꯥꯛꯇ꯭ꯔꯁꯨ ꯌꯥꯏ ꯍꯥꯏꯅꯤ
ꯏꯁ ꯊꯕꯛ ꯑꯝꯇ ꯇꯧꯍꯟꯗꯕꯤ ꯊꯝꯕ ꯃꯥꯂꯤꯀꯣ ꯅꯨꯡꯉꯥꯏꯅ ꯑꯩꯗꯤ ꯁꯤꯗ ꯊꯕꯛꯀꯤ ꯊꯕꯛ ꯉꯥꯛꯇ ꯉꯥꯏ
ꯊꯕꯛ ꯇꯧ ꯑꯣ ꯐꯩꯅꯦ ꯅꯣꯏꯗꯤ ꯐꯤ ꯁꯥ ꯐꯤ ꯁꯥꯕꯗꯣ
ꯑꯁ ꯀꯥꯏꯗꯩꯅꯣꯗ
ꯐꯤꯁꯤꯁꯨ ꯐꯖꯅꯕꯨꯗꯤ ꯁꯥꯗꯦ ꯑꯗꯨꯝ ꯁꯪꯉꯀꯥꯟꯗ ꯑꯗꯨꯃꯥꯏꯅ ꯑꯣꯏꯅ ꯁꯥꯕ ꯂꯣꯏꯟ ꯇꯧꯋꯦ ꯑꯗꯨ ꯈꯪꯗꯦ ꯃꯤꯗꯧꯅ ꯑꯗꯨꯝ ꯁꯥꯔꯒ ꯇ‌ꯦ ꯎꯝ ꯂꯩꯇꯦ ꯁꯥꯥꯕꯕꯨꯗꯤ ꯌꯥꯏ ꯑꯗꯣ ꯇꯜꯂꯦ ꯋꯥꯏ
ꯀꯌꯥ ꯀꯌꯥ ꯌꯣꯟꯒꯦ ꯅꯣꯏꯒꯤꯗꯣ
ꯑꯩꯈꯣꯏꯅ ꯁꯥꯕꯁꯤꯗꯤ ꯌꯥꯝꯅ ꯇꯥꯡꯕꯗꯤ ꯑꯣꯏꯗꯦꯗ ꯑꯗꯨꯝ ꯈꯤ ꯇꯪ ꯑꯍꯣꯡ ꯑꯍꯣꯡꯕꯅꯦ ꯑꯗꯨꯝ ꯑꯃ ꯑꯗꯨꯃꯥꯏꯅ ꯄꯤ ꯋꯥꯟ ꯊꯥꯎꯖꯟ ꯑꯗꯨꯃꯥꯏꯟ ꯄꯤꯕ
ꯑꯣ
ꯑꯗꯨꯝ ꯑꯣꯍꯣꯡꯕꯅꯦꯗ
ꯑꯃꯔꯛ ꯁꯦꯠꯅꯤꯡꯕꯅꯦ ꯑꯩꯁꯨꯀꯣ ꯑꯗꯨ
ꯁꯦꯠꯁꯦ ꯅꯣꯡꯃ ꯑꯩꯁꯨ ꯆꯦꯍꯣꯏꯒꯤꯗ‌ꯣ ꯁꯦꯠꯅꯤꯡꯉꯤ ꯁꯦꯠꯄꯕꯨꯗꯤ ꯑꯃꯨꯔꯛꯇꯤ ꯁꯦꯠꯈ꯭ꯔꯦ ꯑ ꯑꯈꯣꯏ ꯍꯣꯁ ꯇꯦꯜꯗ ꯑꯝ ꯆꯦꯍꯣꯏꯒꯤ ꯀꯩꯅꯣ ꯖꯥꯇꯤ ꯄꯨꯟꯕ ꯏꯆꯦ ꯑꯃ ꯂꯩꯔꯝꯃꯦꯕꯀꯣ ꯃꯥꯒꯤ ꯃꯥꯒꯤꯗꯒꯤ ꯃꯥꯅ ꯑꯗꯨꯝ ꯍꯣꯁꯇꯦꯜꯗ ꯄꯨꯔꯒ ꯑꯗꯨꯝ ꯁꯦꯠꯈꯤꯕ
ꯑꯣ
ꯆꯦ ꯍꯣꯏ ꯑ ꯑ ꯁꯦꯠꯐꯝ ꯂꯩꯇꯕ꯭ꯔꯥ ꯍꯥꯏꯗꯤ ꯑ ꯑꯈꯣꯏ ꯑꯈꯣꯏꯒꯤ ꯑꯈꯣꯏꯒ ꯖꯥꯇꯤ ꯄꯨꯟꯕ ꯇꯤꯟꯅꯕ ꯂꯩꯕ꯭ꯔꯣ ꯂꯩꯇꯕ꯭ꯔꯣ
ꯂꯩꯌꯦ ꯑꯗꯨ ꯂꯩꯗꯤ ꯂꯩꯌꯦꯕꯀꯣ ꯑꯗꯨ
ꯍꯥꯥ
ꯂꯥꯞꯄꯅꯤꯅ
ꯍꯣꯏ ꯅꯣꯡꯃ ꯊꯦꯡꯅꯁꯦ ꯑꯗꯨꯒ ꯁꯦꯠꯍꯟꯒꯦ
ꯅꯍꯥꯟ ꯑꯩ ꯌꯨꯝ ꯕꯔꯥ ꯂꯩꯃꯤꯟꯅꯕꯒꯤ ꯃꯤ ꯂꯩꯌ‌ꯦꯕꯀꯣ
ꯑꯥ
ꯑꯗꯨ ꯑꯗꯨ ꯃꯥ ꯅꯨ ꯅꯨꯄꯤꯗꯣ ꯑꯩ ꯑꯩꯈꯣꯏꯒꯤ ꯇ꯭ꯔꯥꯏꯕꯅꯦꯕ ꯑꯩꯈꯣꯏꯒꯤ ꯖꯥꯇꯤꯅꯦꯕꯀꯣ ꯑꯗꯣ ꯅꯣꯏ ꯅꯣꯏꯒꯤ ꯖꯥꯇꯤꯗ ꯃꯥꯅ ꯑꯃꯨꯛ ꯌꯨꯝ ꯄꯥꯟꯕꯗꯣ
ꯑꯥ
ꯑꯗꯨꯃꯥꯏꯅ ꯇꯧꯋꯦꯕ ꯐ꯭ꯔꯦꯁꯔꯃꯤꯠ ꯐꯦꯔꯋꯦꯜ ꯅꯨꯃꯤꯠꯇ ꯁꯦꯠꯍꯟꯒꯦ ꯇꯧꯕꯅꯦꯕ ꯑꯩ ꯀꯔꯤ ꯍꯥꯏꯕ꯭ꯔꯣ ꯈꯣ ꯑꯥ ꯀꯔꯤ ꯐꯅꯦꯛꯀꯥ ꯐꯤꯔꯣ
ꯑꯥ
ꯃꯆꯨ ꯈꯔ ꯀꯩꯅꯣ ꯆꯥꯟꯅ ꯆꯥꯟꯅꯗꯕ ꯍꯥꯏꯇꯥꯔꯦꯅꯦ ꯑꯗꯨꯒꯤ ꯑꯗꯨꯒ ꯑꯩꯒꯤ ꯀꯩꯅꯣꯗꯣ ꯈꯣꯡꯗꯁꯨ ꯍꯥꯞꯅꯤꯡꯉꯥꯏꯁꯦ
ꯑꯥ
ꯆꯞꯄꯜ ꯁꯦ ꯐꯖꯗꯕ ꯐꯠꯇꯕ ꯑꯗꯨꯒꯤ ꯍꯥꯞꯇ꯭ꯔꯦ
ꯑꯗꯨꯝ ꯍꯤꯜꯁꯀꯨꯝꯕ ꯇꯧꯔꯗꯤ ꯌꯥꯅꯤꯗ
ꯍꯣꯏ ꯌꯥꯗꯤ ꯌꯥꯒꯗꯕꯅꯦ ꯑꯗꯣ ꯑꯩ ꯍꯤꯜꯁꯀꯨꯝꯕꯗꯤ ꯄꯨꯔꯛꯇꯕꯀꯣ ꯑꯁꯤꯗ
ꯑꯣ ꯑꯣ
ꯃꯊꯪ